ꯍꯜꯂꯣ
ꯇꯥꯕ꯭ꯔꯣ
ꯑꯣꯏꯇꯥꯥꯏ
ꯀꯩꯗꯧꯂꯤꯅꯣ
ꯑꯁ ꯆꯠꯆꯔꯒ ꯍꯧꯖꯤꯛꯅ ꯊꯣꯛꯂꯛꯏꯗ
ꯑꯦ ꯍꯧꯖꯤꯛ ꯀꯩꯗꯧꯕ ꯆꯞ ꯆꯥꯅ
ꯑꯁ ꯆꯥꯛ ꯆꯥꯛ ꯆꯥꯕꯗꯨ ꯃꯇꯝ ꯂꯩꯔꯨꯅꯦ ꯆꯥꯛꯂꯝꯂꯝꯈ꯭ꯔꯗꯤ ꯑꯗꯨꯝ ꯑꯗꯨꯝ ꯆꯥꯕꯅꯤꯗ ꯑꯩꯈꯣꯏꯗꯤ ꯃꯇꯝꯁꯤꯗ ꯆꯞ ꯆꯥꯕ ꯃꯇꯝꯅꯤꯗꯤ ꯑꯩꯈꯣꯏꯗꯤ ꯅꯪꯗꯤ ꯀꯔꯤ ꯇꯧꯔꯤꯅꯣ
ꯑꯩꯗꯤ ꯁꯨꯝ ꯐꯝꯅꯔꯦ ꯑꯅ ꯑꯌꯨꯛꯇ ꯎꯝ ꯑꯌꯨꯛꯇ ꯑꯃꯛ ꯆꯥꯕꯀꯣ
ꯑꯣ
ꯑꯌꯨꯛꯇ ꯑꯃꯔꯛ ꯆꯥꯛ ꯆꯋꯣ ꯅꯨꯡꯊꯤꯜ ꯑꯃꯛ ꯆꯥꯛꯋꯣ ꯍꯧꯖꯤꯛꯇꯤ ꯏꯚꯤꯅꯤꯡ ꯅꯨꯡꯗꯥꯡ ꯑꯣꯏꯔꯅꯣ
ꯅꯨꯡꯗꯥꯡ ꯅꯨꯡꯗꯥꯟ ꯅꯨꯡꯗꯥꯡ ꯑꯣꯏ ꯅꯨꯡꯗꯥꯡ ꯑꯣꯏꯔꯗꯤ ꯆꯥꯛ ꯆꯥꯕ ꯌꯥꯗꯦ ꯍꯥꯏꯕ꯭ꯔꯥꯅꯦ ꯅꯪꯗꯤ
ꯃꯇꯝ ꯃꯇꯝ ꯃꯇꯝꯗ ꯆꯥꯒꯗꯕꯅꯤꯅ
ꯃꯇꯝ ꯍꯧꯖꯤꯛꯁꯨ ꯃꯇꯝ ꯑꯣꯏꯔꯤꯗ ꯑꯩꯈꯣꯏꯒꯤꯗꯤ ꯑꯗꯨꯝ ꯃꯇꯝ ꯑꯣꯏꯕꯅꯤ
ꯇꯟꯈꯔ꯭ꯦꯗꯥ ꯉꯁꯥꯏ ꯆꯥꯒꯗꯕꯅꯤ ꯄꯨꯡ ꯑꯃ ꯃꯈꯥꯏ ꯄꯨꯡ ꯕꯥꯔꯣ ꯄꯨꯡ ꯑꯃ ꯑꯗꯨꯋꯥꯏꯗ ꯅꯪ ꯆꯥꯛ ꯆꯥꯕ ꯌꯥꯝ ꯍꯥꯏꯕ ꯃꯥꯜꯂꯦꯀꯣ
ꯌꯥꯝꯗꯤ ꯍꯥꯏꯗꯦꯗ ꯑꯗꯨ ꯈꯔ ꯈꯔꯗꯤ ꯆꯥꯏ
ꯆꯥꯛ ꯆꯥꯛꯐꯝ ꯀꯌꯥ ꯑꯃ ꯑꯗꯨꯝ ꯆꯥꯎꯔꯅ
ꯀꯔꯤ ꯇꯧꯔꯣ ꯑꯁꯤꯅ
ꯆꯥꯛ ꯆꯥꯛꯈꯣ ꯀꯌꯥ ꯆꯥꯕ꯭ꯔꯥ ꯍꯥꯏꯔꯒ
ꯄ꯭ꯂꯦꯗꯣ
ꯎꯝ ꯄ꯭ꯂꯦꯠ
ꯑꯁ ꯌꯥꯝꯗꯦꯗ ꯑꯗꯨ ꯃꯉꯥꯒꯨꯝꯕꯗꯤ ꯁꯣꯏꯗꯤ ꯁꯣꯏꯗꯦ ꯆꯥꯕ ꯃꯇꯝꯗꯤ
ꯑꯣ ꯃꯣꯉꯥꯗꯤ ꯁꯣꯏꯗꯦꯕꯀꯣ
ꯍꯣꯏ ꯑꯗꯨꯗꯤ ꯌꯥꯝꯗꯦꯀꯣ
ꯍꯣꯏꯗ ꯅꯨꯄꯥ ꯃꯆꯥꯗꯤ ꯆꯥꯒꯗꯕꯅꯤ ꯀꯩꯅꯣ
ꯅꯨꯄꯥ ꯑꯣꯏꯔꯗꯤ ꯄ꯭ꯂꯦꯠ ꯃꯉꯥꯗꯤ ꯌꯥꯝꯗꯦꯗ
ꯃꯉꯥꯗ ꯄ꯭ꯂꯦꯠ ꯃꯉꯥꯗꯤ ꯑꯁ ꯑꯩꯈꯣꯏꯁꯨ ꯌꯥꯝꯗꯕꯗ ꯇꯔꯦꯠꯀꯨꯝꯕꯗꯤ ꯑꯗꯨꯝ ꯆꯥꯏꯦꯗ ꯇꯥꯕ꯭ꯔ
ꯀ ꯇꯧꯔꯣ ꯉꯁꯤ
ꯑꯦꯁ ꯃꯁꯤꯗꯤ ꯀꯨꯔꯤ ꯇꯧꯅꯦ ꯑꯗꯨꯝ ꯀ꯭ꯂꯥꯁ ꯊꯕꯛ ꯆꯠꯂꯦ ꯑꯌꯨꯛꯇ ꯑꯌꯨꯛꯇ ꯆꯞ ꯆꯔꯒ ꯍꯥꯏꯔꯣ
ꯎꯝ
ꯑꯩ ꯊꯕꯛꯁꯤꯗꯤ ꯁꯨꯝ ꯀꯣꯂꯦꯖ ꯆꯠꯄ ꯀꯣ ꯀꯣꯂꯦꯖ ꯆꯠꯂꯒ ꯍꯜꯂꯛꯑꯒ ꯈꯔ ꯇꯨꯝꯃꯦ ꯇꯨꯝꯂꯒ ꯌꯨꯝ ꯁꯦꯡꯗꯣꯛꯑꯦ ꯌꯨꯝ ꯁꯩꯗꯣꯛꯣꯔꯒ ꯆꯐꯨ ꯀꯣꯟ ꯐꯦꯡꯉꯦ
ꯑꯣ
ꯑꯗꯨ ꯇꯧꯔꯒ
ꯅꯨꯄꯤꯕꯨꯗꯤ ꯋꯥꯔꯤ ꯁꯥꯗꯦ
ꯅꯨꯄꯤ ꯅꯨꯄꯤ ꯄꯥꯝꯖꯦꯗꯏꯅꯦ
ꯆꯤꯟꯁꯤꯒꯅꯀꯣ
ꯑꯩꯈꯣꯏꯗꯤ ꯍꯥꯟꯅꯨꯈ꯭ꯔꯕꯅꯤꯅꯀꯣ ꯅꯈꯣꯏ ꯅꯈꯣꯏ ꯅꯍꯥꯁꯤꯡꯗꯤ ꯅꯨꯄꯤꯗ ꯑꯗꯨꯝ ꯋꯥꯔꯤ ꯁꯥꯟꯅꯕ ꯑꯩꯈꯣꯏꯗꯤ ꯃꯇꯝ ꯃꯥꯡꯍꯟꯕ ꯄꯝ ꯑꯣꯏꯕꯒꯣ
ꯅꯪ ꯑꯩ ꯅꯪꯒꯤ ꯄꯧ ꯇꯥꯏꯕ ꯑꯉꯥꯡ ꯅꯨꯄꯤ ꯃꯉꯥꯒꯨꯝꯕꯨ ꯀꯣꯏ ꯀꯣꯏꯔꯒ ꯂꯩ ꯍꯥꯏꯕ ꯅꯠꯇ꯭ꯔꯥ ꯑꯩꯈꯣꯏ
ꯑꯁ ꯑꯗꯨꯗꯤ ꯅꯍꯥꯟꯅꯤꯗꯣ ꯍꯧꯖꯤꯛꯀꯥꯟꯅꯤ ꯀꯣꯏꯗꯔꯦꯗ ꯅꯍꯥꯟꯅꯤ ꯅꯨꯄꯤ ꯀꯨꯟꯕ ꯑꯗꯨꯝ ꯀꯣꯏꯔꯝꯃꯅꯤꯗ ꯑꯗꯤ ꯅꯨꯄꯤ ꯅꯨꯄꯤ ꯑꯩꯅ ꯂꯩꯕ ꯃꯐꯝꯗ ꯑꯃ ꯑꯗ ꯑꯃ ꯑꯃ ꯑꯃ ꯑꯃ ꯑꯗꯨꯝ ꯀꯣꯏꯕꯒꯣ ꯅꯪꯗꯤ ꯅꯨꯄꯤ ꯀꯣꯏꯕ꯭ꯔꯣ ꯀꯣꯏꯗ
ꯑ ꯑꯩ ꯑꯃꯀꯣꯏꯦꯗ
ꯑꯗꯨ ꯅꯪꯒꯤ ꯅꯪꯒꯤ ꯅꯨꯡꯁꯤꯕꯤ ꯑꯃ ꯈꯨꯅ ꯂꯩꯕꯗꯣ ꯑꯗꯣ ꯑꯗꯨꯅ ꯅꯝꯕꯔ ꯋꯥꯟꯗ ꯅꯝꯕꯔ ꯀꯌꯥꯅꯣ
ꯅꯝꯕ ꯅꯝꯕ ꯇ꯭ꯔꯥ ꯁꯨꯅꯤ ꯋꯥꯅ
ꯅꯝꯕꯔ ꯋꯥꯟꯅꯤ ꯀꯗꯥꯏꯗ ꯂꯩꯕ꯭ꯔꯥ
ꯅꯝꯕꯔ ꯋꯥꯟꯗꯤ ꯑꯁ ꯅꯝꯕꯔ ꯋꯥꯟ ꯅꯝꯕꯔ ꯋꯥꯟ ꯍꯥꯏꯕ ꯂꯩꯇꯦꯗ ꯑꯩꯗꯤ ꯑꯗꯨꯝ ꯃꯤ ꯂꯣz ꯏꯅ ꯅꯝꯕꯔ ꯋꯥꯟ ꯍꯣꯏ
ꯑꯁ ꯑꯗꯨꯗꯤ ꯅꯪ ꯆꯤꯟꯊꯌꯅꯨ ꯍꯥꯏ ꯍꯕ
ꯅꯝꯕꯔ ꯋꯥꯟ ꯍꯥꯏꯕ ꯂꯩꯇꯦ ꯑꯩꯗꯤ ꯃꯤ ꯂꯣꯏꯅꯕꯨ ꯑꯗꯨꯝ ꯅꯨꯡꯁꯤꯕꯅꯤ
ꯑꯩꯈꯣꯏꯗꯤ ꯔꯦꯡ ꯔꯦꯡ ꯍꯥꯞꯄꯅꯤ ꯒꯔꯜꯐ꯭ꯔꯦꯟ ꯅꯨꯡꯁꯤꯕꯤ ꯃꯔꯛꯇꯁꯨ ꯀꯣ
ꯔꯔꯤ ꯋꯥꯟ ꯔꯔꯤ ꯇꯨ ꯍꯅ
ꯝ ꯅꯪꯗꯤ ꯑꯗꯨꯝ ꯈꯥꯏꯔꯨꯔꯅꯦ
ꯍꯣꯏ ꯌꯥ ꯑꯗꯨꯃꯥꯏꯅ ꯇꯧꯗ꯭ꯔꯗꯤ ꯑꯗꯨꯃꯥꯏꯅ ꯇꯧꯗꯔꯗꯤ ꯐꯣꯟ ꯅꯝꯕꯔꯁꯨ ꯀꯃꯥꯏꯅ ꯁꯦꯞ ꯇꯧꯒꯅꯤ
ꯏꯁ ꯃꯤꯡ ꯃꯤꯡ ꯏꯔꯗꯤ ꯌꯥꯔꯦꯅꯦ ꯝ ꯔ ꯔꯤꯡ ꯏꯗ꯭ꯔꯁꯨ
ꯌꯥꯝꯞ ꯃꯟꯕꯤꯒꯤꯀꯣ ꯃꯤꯡꯁꯨ ꯏꯕꯗꯣ ꯑꯗꯨꯝ ꯀꯧꯕꯅꯤ
ꯑ
ꯔꯔꯤꯣꯟ ꯍꯦ
ꯀꯔꯤ ꯀꯔꯝꯍꯥꯏꯅ ꯀꯧꯒꯦꯔ ꯃꯤꯡ ꯏꯈ꯭ꯔꯗꯤ
ꯑꯗꯨ ꯍꯜꯂꯛꯎ ꯍꯥꯏꯕ ꯀꯥꯟꯗ ꯃꯣꯏ ꯃꯈꯣꯟ ꯇꯥꯕ ꯀꯥꯟꯗ ꯑꯗꯨꯝ ꯑ ꯑꯁꯤꯗꯤ ꯃꯥꯥꯟꯜꯂꯤ ꯍꯥꯏꯕꯗ ꯑꯗꯨꯝ ꯈꯪꯅꯤꯕ
ꯑꯩꯈꯣꯏꯗꯤ ꯀꯧꯗꯦꯗ ꯑꯗꯨꯝ ꯃꯤꯡ ꯃꯤꯡ ꯏꯔꯗꯤ ꯑꯩꯈꯣꯏꯗꯤ ꯑꯗꯨꯝ ꯈꯥꯡꯃꯤꯅꯤ
ꯅꯈꯣꯏꯗꯤ ꯐꯪꯕꯅꯤꯅꯀꯣ
ꯃꯥꯅꯤꯗ ꯅꯪ
ꯑꯩꯣꯏꯗꯤ ꯃꯈꯈꯣꯏꯗꯤ ꯁꯥꯟꯅꯕ ꯍꯩꯕꯤꯔꯣ ꯑꯗꯨꯒꯨꯝꯕꯗꯣ
ꯎꯝ ꯉꯔꯥꯡ ꯉꯔꯥꯡ ꯑꯍꯤꯡꯗꯀꯣ
ꯎꯝ
ꯋꯥꯔꯜ ꯀꯞ ꯌꯦꯡꯉꯦꯕ
ꯑ
ꯑꯗꯨ ꯌꯦꯡꯕ ꯃꯇꯝꯗ ꯅꯨꯄꯥ ꯑꯃ ꯃꯆꯥꯅꯤ ꯑꯗꯨ ꯃꯥꯅ ꯑꯗꯨꯝ ꯗꯤꯁꯇꯔꯕ ꯇꯧꯔꯒ ꯂꯩꯕ
ꯎꯝ
ꯃꯦꯠꯁꯨ ꯐꯖꯅ ꯌꯦꯡꯗꯦ ꯑꯗꯨꯒ ꯑꯩ ꯌꯦꯡꯕ ꯃꯦꯜꯗꯣ
ꯑꯝ
ꯔꯣꯅꯥꯜꯗꯣꯒ ꯑ ꯌꯥꯝꯃꯜꯅꯦꯕ ꯃꯣꯏ ꯑ ꯑꯗꯨꯒ ꯔꯣꯅꯦꯜꯗꯣ ꯇꯤꯝ ꯁꯤꯈ꯭ꯔꯦꯕ
ꯎꯝ
ꯑꯗꯨ ꯑꯩꯒꯤ ꯐ꯭ꯔꯦꯟ ꯑꯃꯅ ꯔꯣꯅꯦꯜꯗꯣ ꯁꯤꯕꯒꯤ ꯏꯁꯇꯦꯇꯥꯁꯇ ꯆꯥꯛ ꯆꯥꯂꯣꯏ ꯍꯥꯏꯅ ꯑꯗꯨꯝ ꯆꯥꯔꯣꯏ ꯍꯥꯏꯅ ꯂꯩꯑꯕ ꯏꯁꯇꯦꯇꯁꯗ ꯑꯗꯨꯝ ꯏꯔꯒ ꯂꯩꯑꯕ ꯑꯗꯨ ꯑꯩꯅ ꯆꯥꯔꯣꯗ ꯆꯥꯇ꯭ꯔꯗꯤ
ꯂꯩꯕꯥꯛ ꯁꯣꯛꯅꯤ ꯍꯥꯏꯕꯅꯤ ꯑꯩꯅ ꯑꯗꯨ ꯃꯥ ꯍꯧꯖꯤꯛꯇꯤ ꯆꯥꯗꯤ ꯆꯥꯈ꯭ꯔꯦ ꯑꯗꯨ ꯅꯪꯗꯤ ꯆꯥꯗꯤ ꯆꯥꯔꯕꯣ
ꯎꯝ ꯑꯩꯈꯣꯏꯗꯤ ꯎꯔꯛꯣ ꯃꯣꯏ ꯁꯤꯔꯁꯨ ꯀꯔꯤꯒꯤ
ꯑꯁ ꯑꯩꯈꯣꯏꯗꯤ
ꯇ꯭ꯔ
ꯉꯔꯥꯡꯗꯤ ꯅꯦꯃꯥꯔ ꯅꯤꯃꯥꯔꯇꯤꯝ ꯁꯤꯕ ꯀꯥꯟꯗꯤ ꯑꯁ ꯅꯨꯃꯤꯠ ꯑꯃ ꯆꯥꯛ ꯆꯥꯗꯦꯍꯦ
ꯑꯣ ꯑꯗꯨꯗꯤ ꯅꯪ ꯄꯥꯡꯉꯦꯅꯦ
ꯑꯂꯡꯄꯪꯕ꯭ꯔꯥ ꯄꯪꯗꯕ꯭ꯔꯥ ꯈꯪꯗꯦ ꯑꯗꯨ ꯐꯦꯟꯁ
ꯃꯤ ꯃꯤꯅ ꯃꯤꯅꯁꯥꯅꯥꯕꯤꯔꯒ ꯅꯪꯅ ꯆꯥꯛ ꯆꯥꯗꯕꯁꯤꯗꯤ
ꯑꯗꯨ ꯍꯔꯧꯗꯕꯒꯤ ꯅꯨꯡꯉꯥꯏꯇꯕꯒꯤ ꯑꯗꯨꯝ ꯇꯧꯕꯅꯤꯗ ꯅꯪꯗꯤ ꯑꯗꯨꯒꯨꯝꯕ ꯇꯧꯗꯦ ꯍꯣꯏ
ꯃꯣꯏ ꯁꯤꯈ꯭ꯔꯕꯒꯤ ꯀꯞꯅꯤꯡꯕ ꯃꯥꯜꯂꯦꯅ ꯅꯣꯏ ꯑꯗꯨꯗꯤ
ꯀꯞꯗꯤ ꯀꯞꯅꯤꯡꯗꯦ ꯑꯗꯨ ꯆꯥꯛ ꯆꯥꯅꯤꯡꯗꯕ
ꯎꯝ ꯑꯗꯨ ꯑꯗꯨꯃꯥꯏꯅ ꯇꯧꯕ ꯍꯣꯠꯅꯗꯅꯣ
ꯁꯤꯃꯤꯁꯇꯔ ꯀꯌꯥ ꯁꯨꯔꯕꯣ ꯀꯣꯂꯦꯖ ꯀꯥꯕꯗꯨ ꯅꯪ
ꯑꯩꯔꯣ ꯑꯩ ꯒ꯭ꯔꯦꯖꯨꯌꯦꯁꯟ ꯂꯣꯏꯈ꯭ꯔꯦ
ꯉꯁꯥꯏꯗꯤ ꯀꯣꯂꯦꯖ ꯀꯥꯔꯤꯌꯦ ꯑꯗꯨ ꯑꯦꯝ ꯑꯦ ꯍꯧꯔꯕꯣ
ꯃꯣꯁꯇꯔ ꯇꯧꯋꯦ
ꯃꯥꯁꯇꯔ
ꯎꯝ
ꯑꯥ
ꯃꯥꯁꯇꯔ ꯇꯧꯔꯒ ꯃꯥꯁꯇꯔ ꯇꯧꯔꯒ ꯑꯃꯨꯛ ꯇꯟꯈ꯭ꯔꯕꯒꯤ ꯇꯣꯛꯈ꯭ꯔꯁꯤꯔꯥ ꯍꯥꯏꯅ ꯈꯜꯂꯒ ꯂꯩꯔꯦ
ꯏꯁ ꯀꯔꯤꯕꯨ ꯇꯟꯕ꯭ꯔꯣꯅꯦ
ꯑꯗꯨ ꯆꯠꯊꯣꯛ ꯆꯠꯁꯤꯟ ꯇꯧꯕꯗ ꯑꯩꯈꯣꯏ ꯌꯨꯝꯁꯦ ꯈꯔ ꯊꯞꯄꯒꯤꯀꯣ
ꯑꯥ
ꯆꯠꯊꯣꯛ ꯆꯠꯁꯤꯟ ꯇꯧꯕꯗꯨ ꯋꯥꯏꯑꯦꯕ ꯑꯗꯨꯏꯅꯦ ꯑꯃꯨꯛ ꯑꯃꯨꯛ ꯆꯠꯄ ꯑꯃꯨꯛ ꯍꯜꯂꯛꯄ ꯀꯣꯂꯦꯖꯀꯤ ꯑ ꯌꯨꯅꯤꯚꯔꯁꯤꯇꯤꯒꯤ ꯊꯕꯛ ꯇꯧꯕꯒ ꯂꯥꯏꯔꯤꯛ ꯄꯥꯕꯗꯣ ꯑꯩꯈꯣꯏꯗꯤ ꯈꯔ ꯑꯍꯟ ꯑꯣꯏ ꯈꯔꯕꯒꯤ ꯀꯣ
ꯎꯝ
ꯂꯥꯏꯔꯤꯛ ꯄꯥꯎꯕꯁꯦ ꯇꯥꯟꯈ꯭ꯔꯕ
ꯎ ꯃꯤ ꯂꯣꯏꯅ ꯑꯗꯨꯝ ꯑꯣꯏꯕꯅꯤꯗ ꯊꯣꯛꯂꯗꯤ ꯌꯥꯔꯣꯏꯗ ꯍꯧꯖꯤꯛꯀꯥꯟꯗꯤ
ꯇꯧꯔꯤ ꯍꯧꯖꯤꯛꯒꯥꯟ
ꯑꯦꯁ ꯑꯩꯗꯤ ꯊꯕꯛ ꯑꯃ ꯇꯧꯗꯤ ꯇꯧꯔꯤꯌꯦ ꯑꯗꯨ ꯊꯕꯛ ꯑꯃ ꯍꯪꯒ ꯂꯩꯌꯦ ꯑꯗꯨ ꯎ ꯀꯔꯤꯅ ꯐꯠꯒꯦꯔꯥ ꯑꯩꯗꯤ ꯑꯗꯨꯝ ꯈꯟꯅꯒ ꯂꯩꯌꯦ ꯑꯗꯨ
ꯎꯝ
ꯀꯔꯤ ꯇꯧꯁꯤꯔꯥ ꯈꯪꯗꯦꯗ ꯊꯕꯛꯁꯨ ꯊꯕꯛꯁꯨ ꯌꯥꯝꯕꯗꯤ ꯌꯥꯝꯃꯦꯕ ꯑꯗꯨ ꯐꯖꯕ ꯂꯩꯇꯕ
ꯊꯕꯛ ꯐꯠꯇꯕꯒꯨꯝꯕꯗꯤ ꯇꯧꯔꯣꯏꯗꯕꯅꯤꯀꯣ
ꯎꯝ
ꯊꯕꯛ ꯐꯠꯇꯕ ꯇꯧꯔꯗꯤ ꯅꯣꯔꯣꯛꯇ ꯅꯔꯣꯛꯇ ꯌꯧꯕꯅꯤ ꯅꯪ
ꯑꯝ ꯑ ꯉꯔꯥꯡꯗꯤ ꯑ ꯒ꯭ꯔꯥꯎꯟꯗ ꯐꯨꯠꯕꯣꯜ ꯁꯥꯟꯅꯕ ꯆꯠꯂꯦ ꯍꯥꯏꯅ ꯆꯠꯄꯅꯤ ꯑꯗꯨ ꯅꯣꯡ ꯇꯥꯕꯒꯤ ꯃꯤ ꯁꯥꯟꯅꯗꯕ ꯑꯗꯨꯒꯤ ꯑꯣꯏꯕꯒꯤ ꯍꯜꯂꯛꯑꯦꯗ ꯑꯩꯗꯤ ꯑ ꯍꯧꯖꯤꯛꯀꯥꯟꯗꯤ ꯐꯨꯠꯕꯣꯜ ꯁꯥꯟꯅꯗꯕꯤꯀꯣ ꯄꯨꯛꯁꯤꯗꯤ ꯌꯥꯝ ꯆꯥꯎꯈ꯭ꯔꯦꯕ ꯅꯪꯗꯤ
ꯎꯝ
ꯁꯅꯥꯗꯕ꯭ꯔ ꯐꯨꯠꯕꯣꯜꯗꯤ
ꯑꯩꯗꯣ ꯑꯁꯨꯝ ꯃꯔꯛ ꯃꯔꯛꯇꯥꯗꯤ ꯁꯅꯥ ꯆꯠꯂꯦ ꯉꯥꯔꯥꯡ ꯑꯩꯁꯨ ꯑꯩꯒꯤ ꯃꯔꯨꯞ ꯑꯃꯒ ꯁꯅꯥꯕ ꯆꯠꯄꯀꯣ
ꯎꯝ
ꯑꯗꯨ ꯑꯩꯈꯣꯏꯁꯨ ꯅꯣꯡ ꯆꯨꯕꯒꯤ ꯁꯥꯅꯕ ꯌꯥꯗꯕꯒꯤ ꯑꯃꯨꯛ ꯒ꯭ꯔꯥꯎꯟ ꯑꯃꯗ ꯆꯠꯂꯦ ꯃꯤ ꯁꯅꯕ꯭ꯔꯥ ꯍꯥꯏꯅ ꯌꯦꯡꯅꯤꯡꯉꯥꯏꯀꯣ ꯑꯗꯨ ꯃꯐꯝ ꯑꯃꯗꯁꯨ ꯆꯠꯂꯦ ꯑꯗꯨꯁꯨ ꯃꯤ ꯂꯩꯔꯝꯗꯦꯕ ꯅꯣꯡ ꯇꯥꯕꯒꯤ ꯃꯤ ꯁꯅꯥꯕꯗ ꯃꯥꯂꯦ ꯉꯔꯥꯡꯗꯤ ꯑꯗꯣ ꯉꯁꯤ ꯑꯌꯨꯛ ꯅꯪ ꯆꯠꯂꯣ ꯀꯔꯤ ꯀꯔꯤ ꯇꯧꯕ꯭ꯔꯥ ꯅꯪꯒꯤ ꯊꯕꯛ ꯃꯐꯝ ꯉꯁꯤ ꯑꯌꯨꯛ ꯅꯪ ꯆꯠꯄꯗꯣ
ꯏꯁ ꯑꯦꯛꯁꯔꯁꯥꯏꯁ ꯇꯧꯋꯦ ꯑꯗꯨꯒ ꯑꯁ ꯀꯔꯤ ꯀꯔꯤ ꯇꯧꯋꯦꯗ ꯑꯩꯗꯤ ꯈꯪꯗꯦꯗ ꯑꯦꯟꯇ꯭ꯔꯣꯗꯛꯁꯟꯒꯨꯝꯕꯁꯨ ꯇꯧꯋꯦ ꯑꯩꯁꯨ ꯋꯥꯕꯅꯤꯍꯦ ꯢꯔꯥꯢ ꯂꯥꯢ ꯊꯥꯕꯛ ꯅꯠꯇꯦꯗ
ꯆꯩ ꯆꯥꯕ꯭ꯔꯥ
ꯆꯥꯏꯗꯤ ꯆꯥꯗꯦꯗ ꯃꯤꯗꯤ ꯄꯥꯅꯤꯁꯃꯦꯟ ꯑꯗꯨꯝ ꯆꯥꯏ ꯑꯗꯨ ꯑꯩꯗꯤ ꯀꯔꯤꯅꯣ ꯍꯥꯏꯕ꯭ꯔꯥ ꯍꯩꯕꯒꯤꯔꯥ ꯅꯠꯇ꯭ꯔꯗꯤ ꯃꯣꯏꯅ ꯅꯨꯡꯁꯤꯕꯒꯤꯔꯥ ꯈꯪꯗꯦ ꯍꯥꯏꯕꯗꯤ ꯄꯅꯤꯁꯃꯦꯟꯒꯨꯝꯕꯗꯤ ꯆꯩꯒꯨꯝꯕꯗꯤ ꯄꯤꯗꯦꯗꯦ
ꯃꯤ ꯌꯥꯝꯕꯔꯣ
ꯃꯤꯗꯤ ꯌꯥꯝꯗꯤ ꯌꯥꯝꯗꯦꯗ ꯑꯗꯨ ꯀꯨꯟ ꯑꯗꯨꯃꯥꯏꯅꯗꯤ ꯁꯨꯗꯤ ꯁꯨꯔꯝꯒꯅꯤ
ꯃꯤ ꯀꯨꯟꯒꯨꯝꯕ ꯈꯛꯇ
ꯍꯣꯏ
ꯑꯗꯨꯗꯤ ꯀꯝꯄꯜꯁꯔꯤ ꯃꯣꯏ ꯌꯧꯔꯅꯤꯅ ꯃꯤ ꯌꯥꯡꯈꯩꯒꯨꯝꯕ ꯑꯗꯨꯝ ꯆꯍꯤ ꯈꯨꯗꯤꯡꯒꯤ ꯈꯟꯕꯅꯦꯕ ꯃꯣꯏꯁꯦ
ꯑꯁ ꯃꯤ ꯂꯣꯏꯅ ꯄ꯭ꯔꯖꯦꯟ ꯑꯣꯏꯗꯕ ꯑꯗꯨ ꯂꯥꯛꯅꯤꯡꯉꯥꯏꯁꯨ ꯌꯥꯝ ꯌꯥꯝ ꯂꯩꯔꯤꯌꯦꯕ
ꯑꯗꯨ ꯑꯗꯨ ꯑꯣꯏꯔꯁꯨ ꯃꯣꯏ ꯂꯥꯛꯇꯕ ꯃꯤꯗꯤ ꯃꯣꯏ ꯂꯥꯛꯇꯕꯉꯩꯗꯤ ꯗꯤꯁꯤꯄ꯭ꯂꯤꯟ ꯂꯩꯇꯕꯅꯤꯅ ꯂꯧꯥꯎꯗꯁꯨ ꯌꯥꯔꯦ
ꯑꯗꯨꯃꯥꯏꯅꯗꯤ ꯌꯥꯔꯣꯏꯍꯦ ꯃꯣꯏꯗ ꯑꯃꯨꯛꯀ ꯃꯣꯏ ꯁꯣꯟꯕ ꯃꯤꯕꯨꯗꯤ ꯑꯗꯨꯝ ꯊꯣꯛꯅꯤ ꯍꯥꯏꯌꯦ ꯃꯣꯏꯅ ꯑꯦꯁꯄꯦꯛ ꯇꯧꯕꯥ
ꯁꯨꯗ꯭ꯔꯗꯤ
ꯌꯦ ꯑꯗꯨꯗꯤ ꯅꯪ ꯆꯠꯇ꯭ꯔꯁꯨ ꯅꯪ ꯑꯗꯣ ꯉꯁꯤ ꯆꯠꯇ꯭ꯔꯁꯨ ꯅꯪꯅ ꯉꯁꯤ ꯌꯨꯝꯗꯒꯤ ꯑꯦꯛꯁꯔꯁꯥꯏꯁ ꯇꯧꯔꯒ ꯂꯩꯔꯁꯨ ꯌꯥꯏ
ꯈꯛ ꯅꯠꯇꯦꯗ ꯑꯦꯛꯁꯔꯁꯥꯏꯁ ꯅꯠꯇꯕꯁꯨ ꯀꯔꯤꯅꯣ ꯃꯣꯏꯅ
ꯑꯁꯤꯒꯤ ꯊꯕꯛꯀꯤ ꯅꯣꯂꯦꯖꯇꯣ
ꯎꯝ
ꯑꯗꯨꯝ ꯇꯝꯕꯤꯌꯦꯕ ꯊꯕꯛ ꯑꯦꯛꯁꯔꯁꯥꯏꯁ ꯈꯔꯛꯇ ꯑꯣꯏꯔꯗꯤ ꯌꯨꯝꯗ ꯐꯖꯅ ꯇꯧꯕ ꯌꯥꯏꯅꯦ ꯑꯩꯁꯨ ꯑꯗꯨ ꯑꯗꯨ ꯈꯛꯇ ꯑꯣꯏꯗꯕꯒꯤ ꯑꯩ ꯆꯠꯄꯅꯤꯗ ꯑꯩꯁ ꯌꯥꯝ ꯋꯥꯏꯌꯦꯗ ꯆꯥꯛꯁꯨ ꯂꯥꯝꯃꯦ ꯑꯗꯣ ꯃꯣꯏ ꯔꯤꯐ꯭ꯔꯦꯁꯃꯦꯟꯒꯨꯝꯕꯗꯤ ꯄꯤꯗꯤ ꯄꯤꯌꯦ ꯑꯗꯨꯁꯨ ꯐꯖꯅ ꯄꯤꯗꯕꯤꯀꯣ ꯑꯩꯁ ꯄꯤꯗꯦꯗ ꯑꯗꯨꯗꯤ ꯑ ꯎꯝ ꯖꯨꯏꯁ ꯑꯃ ꯂꯥꯁꯤ ꯍꯥꯏꯕꯗꯣ
ꯎꯝ ꯎꯝ
ꯑꯗꯨꯒ ꯁꯤꯡꯒ꯭ꯔꯥ ꯑꯃ ꯄꯤ ꯑꯗꯨ ꯆꯥꯔꯤ ꯆꯥꯏ ꯑꯗꯨ ꯄꯨꯛꯁ
ꯑꯗꯨꯗꯤ ꯑꯗꯨꯗꯤ ꯆꯥꯔ ꯄꯨꯛꯀ ꯑꯗꯨꯝ ꯊꯟꯕ ꯌꯥꯏꯅꯦ
ꯀꯩꯅꯣ ꯑꯩꯈꯣꯏ ꯄꯨꯕꯨꯗꯤ ꯆꯧ